ꯑ ꯌꯦꯗꯣ
ꯑꯗꯨ
ꯇꯥꯏꯌꯦ ꯇꯥꯏꯌꯦ ꯅꯨꯡꯉꯥꯏꯇꯦꯍꯦ ꯋꯥꯔꯤ ꯅꯨꯡꯉꯥꯏꯔꯤꯉꯩꯗ ꯐꯣꯟ ꯍꯦꯛꯇ ꯃꯨꯠꯈꯤꯕꯁꯦ
ꯀꯦꯕ
ꯋꯥꯔꯤ ꯅꯨꯡꯉꯥꯏꯔꯤꯉꯩꯗ ꯐꯣꯟ ꯍꯦꯛꯇ ꯃꯨꯠꯈꯤꯕꯁꯦ ꯌꯥꯝ ꯅꯨꯡꯉꯥꯏꯇꯦ ꯍꯥꯏꯕ ꯑꯩꯒꯤ ꯈꯣꯟꯗ ꯑꯩꯒꯤ ꯈꯣꯟꯗ ꯐꯖꯅ ꯇꯥꯗꯕ꯭ꯔꯥ
ꯇꯥꯏꯌꯦ ꯇꯥꯏꯌꯦ ꯁꯗꯤ ꯇꯥꯏ
ꯅꯦꯛꯋꯥꯛ ꯅꯨꯡꯉꯥꯏꯇ꯭ꯔꯗꯤꯀꯣ ꯇꯥꯗꯕꯁꯨ ꯂꯩꯕ
ꯑꯥ ꯌꯦꯉ ꯐꯠꯇꯕꯤ ꯍꯧꯖꯤꯛꯇꯤ ꯐꯖꯅ ꯇꯥꯏꯗ
ꯎꯝ ꯑꯩꯗꯤ ꯃꯈꯣꯟꯗ ꯌꯥꯝ ꯌꯥꯝ ꯁꯣꯟꯅ ꯇꯥꯕꯁꯨ ꯌꯥꯎꯋꯦ ꯑꯗꯨꯒ ꯁꯨꯡꯇꯥꯥꯕ ꯇꯥꯗꯕꯁꯨ ꯌꯥꯎꯋꯦꯕ
ꯍꯣꯏ ꯃꯣꯏ ꯅꯦꯠꯋꯥꯛꯀꯤ ꯄ꯭ꯔꯣꯕ꯭ꯂꯦꯝ ꯑꯣꯏꯔꯛꯑꯅꯤ ꯑꯗꯨꯗꯤ
ꯑꯗꯨꯅꯦ ꯑꯗꯨꯒꯤꯅꯦ ꯃꯣꯏ ꯑꯩꯈꯣꯏ ꯐꯣꯟ ꯑꯗꯨ ꯌꯥꯝ ꯀꯣꯜ ꯇꯧꯅꯕꯗꯣ ꯃꯤ ꯌꯥꯝꯕꯗꯤꯀꯣ
ꯎꯝ꯫
ꯍꯦꯛꯇ ꯌꯥꯗꯦ ꯍꯥꯏꯕꯅꯦ꯫
ꯎꯝ꯫ ꯈꯪꯗꯦ ꯃꯣꯏ ꯅꯦꯠꯋꯥꯛ ꯄ꯭ꯔꯣꯕ꯭ꯂꯦꯝꯒꯤ ꯑꯣꯏꯔꯝꯅꯤ꯫ ꯑꯩꯁꯨ ꯌꯥꯝ ꯊꯦꯡ ꯑꯩꯁꯨ ꯌꯥꯝ ꯊꯦꯡꯅꯩꯗ꯫
ꯅꯪꯗꯤ ꯀꯥꯏꯗꯩꯅꯣ꯫
ꯑꯩꯔꯣ꯫
ꯎꯝ
ꯑꯩ ꯇꯝꯄꯥꯛꯇ ꯂꯩꯌꯦ ꯍꯧꯖꯤꯛ-ꯍꯧꯖꯤꯛ꯫ ꯑꯈꯣꯏꯗꯤ ꯍꯣꯁꯇꯦꯜꯗ ꯂꯩꯔꯤꯌꯦ꯫
ꯍꯣꯁꯇꯦꯜꯗꯥ꯫
ꯎꯝ
ꯔꯦꯟꯔꫭ꯫
ꯅꯠꯇꯦ ꯀꯣꯂꯦꯖ ꯀꯥꯕ꯫ ꯀꫭꯂꯦꯁ ꯀꯥꯔꯤꯌꯦ ꯑꯈꫭꯗꯤ꯫ ꯀꯣꯂꯦꯖ ꯀꯣꯂꯦꯖ ꯀꯥꯕꯅꯦ ꯍꯦꯟꯅ ꯇꯧꯔꯒ ꯂꯩꯔꯤ꯫
ꯍꯥ ꯑ
ꯂꯥꯏꯔꯤꯛ ꯇꯝꯕꯁꯨ ꯅꯨꯡꯉꯥꯏꯕ ꯅꯨꯉꯥꯏꯕꯖꯥꯠꯅꯤ ꯍꯥꯏꯅ꯫ ꯃꯤꯅ ꯍꯥꯏꯕꯒꯤ ꯆꯠꯄꯅꯦꯗ꯫
ꯎꯝ꯫ ꯇꯝꯃꯜꯂꯁꯨ ꯎꯝ ꯇꯝꯗꯤ ꯇꯝꯃꯣ ꯑꯗꫭ ꯊꯕꯛꯀꯨꯝꯕꯁꯨ ꯑꯗꯨ ꯇ꯭ꯔꯥꯏ ꯇꯧꯁꯜꯂꯣ꯫
ꯍꯣꯏ ꯑꯗꯨ ꯈꯟꯟꯗꯤ ꯈꯜꯂꯦ ꯑꯁ ꯍꯧꯖꯤꯛꯁꯦ ꯈꯪꯗꯦ꯫ ꯑꯁ ꯂꯥꯏꯔꯤꯛꯀ ꯄꯥꯅꯤꯡꯗꯕꯁꯤꯒꯥ ꯑꯥ꯫
ꯊꯕꯛ ꯇ꯭ꯔꯥꯏ
ꯈꯟꯕꯗꯣ ꯄꯥꯡꯊꯣꯛꯑꯣ ꯍꯥꯏꯗꯨꯔꫭ꯫
ꯍꯣꯏ ꯄꯥꯡꯊꯣꯛꯑꯣ꯫
ꯎꯝ
ꯍꯥꯏꯕꯗꯤ ꯑꯗꯨꯝ ꯇ꯭ꯔꯥꯏ ꯇꯧ ꯑꯩꯈꯣꯏꯗꯤ ꯑꯗꯨꯝ ꯇ꯭ꯔꯥꯏ ꯇꯧꯔꯁꯨ ꯑꯩꯒꯤ ꯎꯝꯝ ꯂꯥꯏꯕꯛꯇ ꯆꯟꯗꯕ ꯍꯥꯏꯕꯗꯣ꯫
ꯎꯝ ꯑꯁ ꯈꯪꯗꯦ ꯑꯩꯈꯣꯏꯁꯨ ꯑꯗꯨꯃꯥꯏꯅ ꯂꯩꯕꯀꯣ ꯗꯥꯎ ꯊꯤ ꯗꯥꯎꯊꯤ ꯑꯃ ꯂꯩꯌꯦꯕ꯫ ꯑꯗꯨꯒꯤ
ꯑꯗꯨꯕꯨ ꯑꯈꯣꯏ ꯑꯗꯨꯝ ꯍꯣꯠꯅꯕꯕꯨ ꯀꯜꯂꯗꯤ ꯑꯗꯨꯝ ꯆꯥꯏꯕꯨ ꯇꯧꯔꯗꯤ ꯅꯣꯡꯃꯗꯤ ꯄꯤꯒꯦꯔꯥ ꯅꯠꯇ꯭ꯔꯥ꯫
ꯑꯥ꯫
ꯇꯤ ꯌꯦꯔꯁ ꯀꯨꯝꯕ ꯀꯥꯟꯗ ꯐꯪꯒꯦꯔꯃꯨꯛ꯫
ꯇ꯭ꯔꯥꯏ ꯇꯧꯃꯟ ꯇꯧꯃꯟꯕꯒꯤ ꯁꯥꯔꯇꯤꯐꯤꯀꯦꯠ ꯐꯥꯎ ꯀꯣꯂꯤꯡ ꯀꯥꯕ ꯃꯇꯝꯗ꯫
ꯎꯝ ꯑꯁ ꯅꯪꯒꯤꯁꯦ ꯋꯥꯔꯝꯒꯅꯤ ꯍꯥꯏꯅ ꯁꯤꯐꯥꯎ ꯂꯧꯔꯣ ꯍꯥꯏꯅ ꯍꯥ꯫ ꯈꯪꯗꯦ꯫ ꯑꯗꯨꯃꯥꯏꯅ ꯇꯧꯒꯗ꯭ꯔꯥ ꯈꯪꯗꯦ ꯑꯈꯣꯏꯁꯦ꯫
ꯇꯦ ꯎꯝꯝ ꯊꯥꯔꯇꯤꯗꯤ ꯌꯧꯔꯛꯀꯗꯧꯔꯦꯕꯀꯣ ꯅꯦꯛꯁ ꯏꯌꯥꯔꯁꯦ꯫
ꯑꯣ
ꯑꯗꯣ ꯅꯪꯉꯣꯟꯗꯩꯗꯤ ꯑꯩ ꯍꯜꯂꯝꯗꯧ ꯃꯥꯜꯂꯦ ꯑꯗꯨꯗꯤ ꯅꯪ ꯀꯣꯂꯦꯖ ꯀꯥꯏ ꯍꯥꯏꯔꯗꯤ
ꯍꯣꯏ ꯀꯣꯂꯤꯁ ꯍꯣꯏ ꯀꯥꯗꯤ ꯀꯥꯔꯤ ꯍꯣꯏ ꯀꯣꯜꯂꯦꯖ ꯀꯕꯅ ꯍꯦꯟꯅ ꯑꯁ ꯈꯣꯏ ꯄꯔꯥ ꯃꯦꯗꯤꯀꯦꯜꯅꯤꯗ
ꯎꯝ
ꯀꯣ ꯐꯥꯔꯃꯥꯁꯤꯒꯤ ꯀꯩꯅꯣꯗꯣ ꯏꯀꯣꯂꯣꯖꯦꯁ ꯈꯔ ꯇꯧꯋꯦꯅꯦ
ꯑꯗꯨ ꯀꯗꯥꯏꯗ ꯇꯥꯛꯌꯦꯜꯗ
ꯅꯠꯇꯦ ꯑ ꯀꯩꯅꯣ ꯄꯣꯔꯣꯝꯄꯥꯥꯠ ꯈꯪꯕ꯭ꯔꯣ
ꯑꯣ ꯈꯪꯉꯦ ꯀꯩꯅꯣ ꯑꯩꯁꯨ ꯑꯁꯤꯗ ꯂꯩꯕ ꯃꯤꯅꯦ ꯑꯣ ꯑꯣ ꯎꯝ ꯑꯩꯁꯨ ꯎꯝ ꯇꯥꯛꯌꯦꯜꯗ ꯈꯤꯇꯪꯗꯤ ꯇ꯭ꯔꯥꯏ ꯇꯧꯔꯝꯃꯦ
ꯑꯥ ꯐꯥꯔꯃꯥꯁꯤꯒꯤꯔꯣ
ꯎꯝ
ꯁ ꯐꯔꯦ ꯀꯩꯅꯣ
ꯑꯗꯨ ꯑꯗꯨꯝ ꯑꯩ ꯑꯩꯅ ꯑ ꯏꯟꯇ꯭ꯔꯦꯁ ꯌꯥꯎꯗ꯭ꯔꯗꯤ ꯎ ꯇꯜꯂꯦ ꯍꯥꯏꯕꯗꯣ
ꯑꯥ
ꯍ ꯈꯪꯗꯦꯗ ꯑꯩꯁꯦ ꯑꯖꯦ ꯇꯧꯗꯕꯗꯤ ꯅꯠꯇ꯭ꯔꯦꯀꯣ ꯑꯥꯔꯃꯤꯒꯤꯁꯨ ꯐꯖꯝꯅꯗꯤ ꯄ꯭ꯔꯤ ꯇ꯭ꯔꯦꯅꯤꯡꯒꯨꯝꯕ ꯆꯠꯂꯒ ꯏꯕꯥꯅꯤ ꯆꯦꯟꯕ ꯀꯥꯟꯗ ꯑꯩꯅ ꯉꯝꯗꯧ ꯃꯥꯜꯂꯦ ꯅꯪꯉꯣꯟꯗꯒꯤꯗꯤ
ꯈꯪꯗꯦ ꯂꯝꯖꯦꯜ ꯆꯦꯟ ꯆꯦꯟꯅꯁꯤꯔꯣ ꯅꯣꯡ ꯐꯥꯗꯣꯛ
ꯑꯩꯅ ꯍꯥꯏꯕꯅꯤ ꯇ꯭ꯔꯥꯏ ꯇꯧꯗꯕ ꯂꯩ ꯂꯩꯗꯤ ꯂꯩꯇ꯭ꯔꯦ ꯍꯥꯏꯕ
ꯐꯒꯤ ꯇꯧꯕꯅꯤꯅ ꯍꯧꯖꯤꯛ ꯀꯗꯥꯏꯗꯒꯤ ꯕ꯭ꯔꯣꯏꯂꯔꯒꯨꯝꯕ ꯃꯤꯗ ꯆꯦꯜꯂꯨ ꯍꯥꯏ ꯅꯨꯁꯤꯔꯦ ꯑꯩ ꯄꯦꯜꯂꯒ ꯍꯣꯔꯦꯟ ꯅꯥꯒꯅꯤ ꯑꯁꯦꯡꯕ ꯎꯝ ꯐꯥꯒꯤ ꯇꯧꯕꯅꯣ
ꯎꯝ
ꯉꯝꯃꯣꯏ ꯍꯥꯏꯕꯗꯤ ꯕꯣꯏꯂꯔ ꯑꯣꯟꯈ꯭ꯔꯦꯕ ꯍꯧꯖꯤꯛꯇꯤ ꯕꯣꯏꯂꯔ ꯍꯥꯏꯕꯨ ꯌꯨꯝ ꯃꯅꯨꯡꯗ ꯈꯛꯇ ꯑꯗꯨꯝ ꯂꯩꯔꯒ ꯃꯤꯕꯨ ꯉꯝꯗꯕ ꯃꯤꯕꯨ ꯋꯥꯔꯝ ꯑꯞ ꯇꯧꯗ꯭ꯔꯒ ꯆꯦꯜꯂꯣ ꯍꯥꯏꯔꯗꯤ ꯀꯅꯥꯁꯨ ꯅꯨꯄꯥꯁꯨ ꯑꯣꯏꯔꯁꯅꯨ ꯑꯗꯨꯝ ꯉꯝꯗꯦꯕ
ꯁꯤ ꯎ ꯊꯥꯏꯅꯗꯤꯀꯣ ꯑꯩꯁꯦ ꯌꯥꯝ ꯀꯪꯉꯦ ꯍꯥꯏꯗꯤ ꯑꯗꯣ ꯎꯝ ꯑꯁꯤ ꯑꯩꯈꯣꯏꯒꯤ ꯀꯩꯅꯣ ꯎꯝ ꯀꯣꯔꯆ ꯑꯩꯈꯣꯏꯒꯤ ꯀꯣꯔꯆꯁꯤꯅꯀꯣ ꯀꯣꯆ ꯍꯥꯏꯕꯕꯨ ꯎꯝ ꯀꯩꯅꯣꯅꯦ ꯑꯥꯔꯃꯤ ꯔꯤꯇꯥꯏꯌꯔꯃꯦꯟ ꯆꯠꯄꯀꯣ
ꯑꯣ ꯑꯣ ꯈꯪꯉꯤ ꯈꯪꯉꯤ
ꯅꯍꯥꯏꯔꯤꯅꯦ ꯑꯩꯕꯨ ꯑꯗꯨꯝ ꯑ ꯅꯣꯏꯒꯤ ꯑꯁꯤ ꯀꯩꯅꯣ ꯑꯥꯔꯃꯤ ꯆꯦꯟꯕ ꯀꯥꯟꯗ ꯄꯨꯡ ꯁꯤꯕꯥꯏꯒꯨꯝꯕ ꯑꯗꯨꯝ ꯆꯦꯟꯕ ꯀꯥꯟꯗ ꯃꯤꯅꯤꯠ ꯑꯁꯤꯒꯤ ꯃꯅꯨꯡꯗ ꯌꯧꯒꯗꯕꯅꯦꯒꯨꯝꯕ ꯍꯥꯏꯕ ꯂꯩꯗꯅꯀꯣ ꯑꯗꯨꯒꯨꯝꯕ ꯄꯥꯎ ꯑꯩꯅ ꯑꯁ__ ꯃꯣꯏ ꯅꯨꯄꯥꯗꯒꯤ ꯍꯦꯟꯅ ꯀꯣ ꯑꯩꯁꯦ ꯑꯗꯨꯝ ꯎꯝ ꯆꯦꯟꯕ ꯉꯝꯂꯝꯃꯦꯕ ꯑ ꯑꯩꯁꯦ ꯑꯦꯁ ꯑꯦꯁ ꯁꯤꯒꯤꯅꯦꯕ ꯌꯥꯎꯕꯗꯀꯣ ꯑ ꯁꯤꯒꯤ ꯎ ꯑꯗꯨ ꯌꯥꯎ ꯃꯇꯝꯗ ꯑꯩꯈꯣꯏꯒꯤ ꯅꯨꯄꯥꯁꯤꯡꯒꯤ ꯐꯤꯖꯤꯀꯦꯜ ꯍꯥꯟꯅ ꯇꯧꯋꯦ ꯑꯗꯨꯒ ꯑꯦꯛꯖꯥꯝꯗꯤ ꯀꯣꯟꯅ ꯇꯧꯋꯣꯏꯗꯅꯀꯣ ꯑꯩꯈꯣꯏꯅ ꯑꯦꯛꯖꯥꯝꯗꯣ ꯍꯥꯟꯅ ꯇꯧꯋꯦꯕ꯫ ꯐꯤꯖꯤꯀꯦꯜ ꯆꯦꯟꯗ꯭ꯔꯤꯉꯩꯗꯀꯣ ꯑꯗꯣ ꯑꯣꯟꯂꯥꯏꯟꯗ ꯊꯥꯕ ꯈꯣꯏꯗꯣ ꯑꯣꯟꯂꯥꯏꯒ ꯊꯥꯕꯗ ꯑꯩꯁꯦ ꯑꯍꯨꯝ ꯈꯛꯛꯇꯅꯤ ꯋꯥꯠꯄ꯫ ꯁꯨꯝ ꯅꯨꯡꯉꯥꯏꯇ꯭ꯔꯦ ꯑꯩꯗꯤ
ꯌꯥꯝ ꯇ ꯎꯔꯝꯒꯅꯤ ꯃꯥꯡ ꯑꯍꯨꯝ ꯈꯛꯇꯕꯨ ꯑꯁ
ꯑꯩꯁꯦ ꯖꯦꯅꯦꯔꯦꯜꯒꯨꯝꯕ ꯑꯗꯨꯒ ꯀꯩꯕ ꯀꯔꯤꯕ
ꯖꯤꯗꯤ ꯖꯤꯗꯤ ꯂꯥꯏꯠ ꯅꯠꯇ꯭ꯔꯒ
ꯍꯣꯏ
ꯌꯥ ꯀꯣꯁꯣ
ꯅꯠꯇꯦ ꯀꯔꯤꯅꯣ ꯁꯕꯖꯦꯛ ꯑꯃꯗ ꯀꯩꯕꯥ ꯑꯩꯈꯣꯏꯅ ꯑꯗꯨꯝ ꯎꯝ ꯔꯤꯖꯣꯗ ꯅꯠꯇ ꯀꯩꯕ ꯑꯩꯈꯣꯏꯅ ꯍꯣꯠꯂꯒ ꯑꯗꯨꯝ ꯀꯩꯅꯣ
ꯑꯔꯤꯖꯅꯤꯡꯒꯣ
ꯑꯣꯔꯤꯖ ꯍꯧꯖꯤꯅ ꯑꯩꯗꯤ ꯁꯨꯡꯊꯣꯛ ꯊꯣꯛꯄꯦ ꯍꯧꯖꯤꯛ ꯔꯤꯖꯅꯤꯡꯒꯨꯝꯕꯁꯦ ꯌꯥꯝ ꯅꯨꯡꯉꯥꯏꯕ ꯑꯩꯁꯦ ꯄꯨꯔꯥ ꯐꯦꯚꯥꯏꯠ ꯁꯕꯖꯦꯛꯅꯦ ꯑꯗꯣ ꯐꯦꯚꯥꯏꯠ ꯍꯥꯏꯕꯗꯤ ꯑꯗꯨ ꯃꯇꯝꯗꯨꯗ ꯍꯥꯏꯕꯀꯣ ꯍꯧꯖꯤꯛꯇꯤ ꯑꯩ ꯁꯨꯡ ꯈꯪ ꯈꯪꯉꯨꯔꯣꯏ
ꯑ
ꯂꯖꯅꯤꯡꯁꯦ ꯎꯝ ꯑꯗꯨ ꯃꯇꯝꯗꯨꯗ ꯑꯩ ꯐꯨꯜ ꯃꯥꯔꯛ ꯑꯦꯇꯦꯝ ꯇꯧꯋꯦꯕꯀꯣ ꯑꯗꯣ ꯑꯩ ꯔꯤꯖꯜ ꯊꯣꯛꯂꯛꯄ ꯀꯥꯟꯗꯁꯨ ꯑꯗꯨꯝ ꯐꯨꯜ ꯃꯥꯔꯛ ꯐꯪꯉꯦꯕ ꯑꯗꯨꯒ ꯎꯝ ꯔꯦꯜ ꯖꯦꯅꯦꯔꯦꯜꯗꯤ ꯌꯥꯝ ꯌꯥꯎꯗꯦ ꯎꯝ ꯀꯌꯥꯔꯣ ꯃꯥꯔꯛꯇꯣ ꯀꯥꯎꯈ꯭ꯔ ꯑꯗꯨ ꯈꯤꯇꯪꯅꯦ ꯑꯗꯨꯒ ꯃꯦꯠꯁꯇꯤ ꯁꯨꯡꯌꯥ ꯌꯥꯗ꯭ꯔꯑꯦ
ꯑꯥ
ꯃꯦꯠꯁ ꯃꯣꯏꯅꯁꯦ ꯃꯦꯟ ꯂꯧꯕꯁꯦ ꯃꯦꯠꯁ ꯏꯪꯂꯤꯁ ꯖꯦꯅꯔꯦꯜ ꯅꯣꯂꯦꯖ ꯔꯤꯖꯅꯤꯡ ꯁꯤ ꯂꯧꯋꯤ ꯂꯧꯏꯤ ꯃꯣꯏ ꯀꯩꯅꯣ ꯃꯦꯠꯁ ꯐꯤꯖꯤꯛꯁ ꯀꯩ ꯀꯩꯅꯣ ꯑꯗꯨꯅ ꯃꯣꯏ ꯀꯩꯅꯣ ꯑꯦꯌꯥꯔꯄꯣꯔꯠ ꯀꯩꯀꯩꯩꯅꯣꯗ ꯇꯧ ꯃꯥꯜꯂꯦ ꯖꯤꯗꯤ ꯖꯤꯗꯤꯗꯨꯗꯤ ꯌꯥꯝ ꯃꯦꯠꯁ ꯃꯦꯠꯁ ꯈꯛꯇ ꯑꯣꯏꯕꯒꯨꯝ ꯇꯧꯕꯅꯦ
ꯐꯋꯦ ꯏꯃꯟꯕ ꯇꯨ ꯊꯥꯎꯖꯟ ꯇꯨ ꯊꯥꯎꯖꯟ ꯀꯌꯥꯗꯅꯣꯀꯣ ꯑꯩ ꯇꯧꯕꯗꯣ ꯇꯨ ꯊꯥꯎꯖꯟ ꯁꯚꯦꯟꯇꯤꯟꯗꯔ ꯇꯨ ꯊꯥꯎꯖꯟ ꯁꯤꯛꯁꯇꯤꯟ ꯀꯥꯎꯈ꯭ꯔꯦ ꯑꯗꯨ ꯃꯇꯝꯗꯅꯦꯕ ꯀ ꯑꯗꯣ ꯑꯩꯁꯨ ꯌꯥꯝ ꯑ ꯑꯗꯨꯝ ꯏꯟꯇꯔꯦꯁ ꯌꯥꯝ ꯂꯩꯈꯤꯕ
ꯑꯥ
ꯑꯗꯨꯒ ꯊꯧꯀꯄꯦ ꯑꯩ ꯐꯤꯖꯤꯀꯦꯜꯁꯨ ꯈꯥ ꯑꯍꯨꯝ ꯑꯗꯨꯝ ꯆꯦꯟꯕꯗꯣ ꯑꯗꯨꯝ ꯄ꯭ꯔꯤ ꯇ꯭ꯔꯦꯅꯤꯡ ꯍꯥꯏꯅꯀꯣ ꯁꯤꯚꯥꯏꯗꯤ ꯑꯁꯤ ꯃꯦꯟ ꯏꯁꯇꯦꯗꯤꯌꯝ ꯑꯁꯤ ꯈꯨꯃꯟ ꯂꯝꯄꯥꯛꯀꯤꯗꯣ
ꯑꯥ
ꯑꯗꯨꯝ ꯆꯦꯜꯂꯤ ꯆꯦꯜꯂꯤ ꯑꯦꯕ꯭ꯔꯤ ꯋꯤꯛ ꯋꯦꯠ ꯍꯥꯏ ꯨꯝꯕ ꯑꯗꯨꯝ ꯌꯦꯡꯉꯦ ꯑꯗꯨꯒ ꯑꯗꯨꯝ ꯆꯦꯟꯕꯁꯦ ꯑꯗꯨꯝ ꯆꯦꯟꯕꯁꯦ ꯃꯣꯏꯅ ꯁꯦꯇꯔꯗꯦ ꯈꯨꯗꯤꯡꯒꯤ ꯑꯗꯨꯝ ꯑꯁꯤ ꯃꯤꯅꯤꯠ ꯑꯁꯤꯗ ꯌꯧꯒꯗꯕꯅꯤ ꯍꯥꯏꯕꯁꯦ ꯑꯗꯨꯝ ꯑ ꯑꯦꯕ꯭ꯔꯤ ꯁꯇꯔꯗꯦꯗ ꯍꯥꯏꯔꯗꯤ ꯑꯗꯨꯝ ꯑꯩꯁꯦ ꯑꯗꯨꯝ ꯍꯦ ꯍꯦꯟꯅ ꯑꯗꯨꯝ ꯉꯝꯂꯛꯕ ꯐꯥꯏꯚ ꯃꯤ ꯑꯩꯈꯣꯏꯒꯤ ꯅꯨꯄꯤꯒꯤ ꯄꯤꯕꯨꯗꯤ ꯑꯩꯠ ꯃꯤꯅꯤꯠꯁꯅꯦꯕ ꯑꯁꯦꯡꯕꯒꯤꯗꯤꯀꯣ ꯋꯥꯟ ꯄꯣꯏꯟ ꯁꯤꯛꯁ ꯀꯤꯂꯣꯃꯤꯇꯔ ꯆꯦꯡꯒ ꯀꯁꯦ
ꯑꯥ
ꯄꯣꯏꯟ ꯁꯤꯛꯁ ꯆꯦꯟꯒꯗꯕꯗꯨꯣ ꯑꯗꯨꯝ ꯐꯥꯏꯚ ꯃꯤꯅꯤꯠꯁ ꯆꯥꯛꯏ ꯑꯩꯠ ꯃꯤꯅꯤꯠꯁ ꯌꯧꯔꯒꯗꯕꯗꯣ ꯐꯥꯏꯚ ꯃꯤꯅꯤꯠꯁ ꯑꯃꯨꯛ ꯌꯧꯔꯛꯑꯦ ꯑꯗꯨꯝ ꯄꯣꯣꯔꯡ ꯀꯌꯥꯗꯨꯅ ꯑꯗꯨꯝ ꯍꯧꯔꯦꯕ ꯅꯨꯡꯉꯥꯏꯖꯈ꯭ꯔꯦ ꯑꯗꯨꯒ
ꯑꯗꯨꯗꯨꯗ ꯑꯣꯛꯇꯣꯕꯔ ꯑꯣꯛꯇꯣꯕꯔ ꯅꯕꯦꯝꯕꯔ ꯗꯤꯁꯦꯝꯕꯔ ꯑꯗꯨꯒ ꯈ꯭ꯔꯤꯁꯃꯥꯁ ꯃꯇꯝꯗꯒꯤ ꯑꯗꯨꯝ ꯑꯩꯈꯣꯏꯁꯦ ꯑꯗꯨꯝ ꯃꯩ ꯁꯨ ꯂꯩꯕꯒꯤ ꯑꯗꯨꯝ ꯄꯣꯊꯥꯅꯔꯦꯕꯀꯣ ꯑꯗꯨꯣ ꯖꯅꯋꯥꯔꯤꯗꯔꯥ ꯐꯦꯕꯋꯥꯔꯤꯗ ꯑꯦꯛꯖꯥꯝꯗꯣ ꯊꯥꯕꯅꯦꯕ
ꯎꯝ
ꯄꯨꯔꯥ ꯏꯁꯇ꯭ꯔꯤꯞꯅꯤꯀꯣ ꯑꯩꯈꯣꯏ ꯆꯪꯕꯗꯣ ꯒꯥꯔꯤꯒꯨꯝꯕꯁꯨ ꯂꯣꯏ ꯂꯧꯊꯣꯛ ꯕꯦꯜꯒꯨꯝꯕ ꯍꯥꯞꯄ ꯈꯣꯠꯄ ꯀ꯭ꯂꯤꯞ ꯀꯨꯝꯕ ꯍꯥꯞꯄꯁꯤꯡꯕꯣ ꯑꯗꯨ ꯑꯩꯗꯤ ꯍꯥꯄꯛꯇꯦ ꯀ꯭ꯂꯤꯞꯀꯨꯝꯕꯗꯤ
ꯎꯝ ꯍꯣꯏ ꯌꯥꯗꯕꯅꯤ ꯍꯥꯏꯕꯗꯤ ꯀꯝꯄꯤꯇꯤꯇꯤꯞ ꯑꯣꯏꯕꯅꯤꯅꯀꯣ ꯁꯤꯗꯤ
ꯑꯗꯨꯗꯣ ꯌꯥꯝ ꯏꯁꯇ꯭ꯔꯤꯛ ꯑꯣꯏꯅ ꯆꯪꯍꯜꯂꯦ ꯑꯗꯨꯗ ꯑꯩꯁ ꯃꯇꯥ ꯁꯥꯡꯕ ꯍꯦ ꯂꯥꯏ ꯈꯨꯨꯝꯕꯒꯀꯣ
ꯁꯤꯒꯦꯗꯧꯅ ꯈꯜꯂꯨꯔꯒ ꯑꯩ ꯍꯧꯖꯤꯛ ꯌꯥꯝ ꯅꯣꯛꯅꯤꯡꯉꯤ ꯑꯩ
ꯎꯝ ꯑꯦꯛꯖꯥꯝ ꯊꯥꯕ ꯆꯪꯕ ꯀꯥꯟꯗ ꯃꯤꯍꯣꯟꯕ ꯊꯣꯛꯇ꯭ꯔꯣ ꯍꯥꯏꯕꯗꯤ ꯔꯚꯁꯀꯨꯝꯕ ꯆꯠꯄ ꯀꯥꯟꯗ ꯑꯩꯈꯣꯏ ꯏꯁꯥꯗ ꯖꯤꯡ ꯖꯤꯡ ꯂꯧꯕ ꯑꯃ ꯍꯣꯏ
ꯏꯁꯁ ꯅꯤꯛꯄꯅꯦꯍꯦ ꯑꯗꯣ ꯎꯝ ꯀꯔꯤ ꯍꯥꯏꯁꯤ ꯑꯩꯒꯤ ꯃꯅꯥꯛꯇ ꯐꯝꯕ ꯅꯨꯄꯤꯗꯣ ꯀꯝꯄ꯭ꯌꯨꯇꯔꯁꯨ ꯄꯥꯏꯕ ꯍꯩꯇꯗꯤ ꯑꯃꯨꯛ ꯑꯩꯕꯨꯗꯤ ꯂꯥꯏ ꯏꯃꯁꯦ ꯃꯥꯁ ꯄꯥꯏꯕꯨꯗ ꯎ ꯀꯗꯥꯏꯗ ꯃꯦꯛꯀꯗꯕꯅꯣꯅ ꯀ꯭ꯛ ꯑꯁꯨꯃꯥꯏꯅ ꯑꯁꯣꯝꯗ ꯀ꯭ꯂꯤꯛ ꯇꯧꯒꯗꯕꯅꯤ ꯑꯁꯣꯝꯗ ꯑꯗꯨꯃꯥꯏꯅ ꯇꯧꯒꯗꯕꯅꯤ ꯍꯥꯏꯅ ꯑꯣꯖꯥꯗꯨꯅ ꯇꯝꯕꯤꯔ ꯂꯩꯕ
ꯑꯥ
ꯑꯩꯁꯦ ꯑꯁ ꯑꯩꯁ ꯐꯥꯎ ꯌꯦꯛꯂꯤꯉꯩꯁꯤꯗ ꯃꯥꯁ ꯄꯥꯎ ꯀꯥꯏ ꯃꯍ ꯍꯥꯏꯔꯕ ꯂꯩꯔꯤ ꯀꯋꯥ ꯍꯥꯏꯅꯀꯣ ꯏꯁꯤ ꯀ ꯊꯥ ꯆꯥ
ꯑꯁ ꯑꯦꯛꯖꯥꯝ ꯑꯦꯛꯖꯥꯝ ꯊꯥꯔ ꯂꯥꯛꯑꯒ ꯑꯦꯁ ꯀꯝꯄꯤꯇꯤꯇꯤꯞ ꯌꯥꯝ ꯊꯥꯡꯉꯦ ꯃꯣꯏꯗꯤ ꯍꯥꯟꯅꯗꯤ ꯄꯦꯄꯔꯗ ꯇꯧꯔꯛꯑꯝꯕꯅꯦ ꯍꯧꯖꯤꯛꯅꯤ ꯀꯝꯄ꯭ꯌꯨꯇꯔꯥꯏꯁ ꯂꯥꯛꯈ꯭ꯔꯕ ꯃꯤꯅ ꯇꯔꯒ ꯉꯥꯛꯇ ꯇꯧꯋꯦꯕ
ꯆꯁꯤ ꯍꯥꯏꯔꯁꯨ ꯃꯣꯏ ꯄꯦꯄꯔꯗ ꯊꯥꯕꯁꯨ ꯂꯩꯕ ꯃꯥꯜꯂꯦ ꯑꯗꯨ ꯃꯇꯝꯗꯨꯗꯀꯣ ꯑꯗꯨꯒ ꯑꯩ ꯑꯩꯈꯣꯏ ꯑꯗꯨꯝ ꯑꯩꯈꯏ ꯇ꯭ꯔꯦꯅꯤꯡ ꯇꯧꯔꯤꯉꯩꯗ ꯅꯨꯄꯥ ꯑꯃ ꯍꯥꯏꯕꯗꯤ ꯑꯩꯈꯣꯏꯒꯤ ꯂꯦꯡꯒꯥ ꯑꯃꯈꯣ ꯃꯥꯁꯤ ꯃꯁꯛꯁꯨ ꯌꯥꯝ ꯐꯖꯩ ꯑꯗꯨꯒ ꯌꯥꯝꯅꯁꯨ ꯑꯦꯛꯇꯤꯚ ꯑꯣꯏꯌꯦꯕ ꯑꯗꯨꯕꯨ ꯃꯥꯁꯦ ꯁꯤꯟꯇꯦꯟ ꯅꯥꯕ ꯃꯥꯒꯤ ꯃꯈꯣꯡꯒꯤ ꯃꯁꯜꯒꯤ ꯃꯈꯥꯗꯀꯣ
ꯑꯥ
ꯑꯗꯨꯒꯤ ꯃꯥꯁꯦ ꯆꯦꯟꯕ ꯍꯦꯛꯇ ꯉꯝꯗꯕ ꯑꯗꯨꯒ ꯑꯁꯤ ꯀꯣꯠꯁꯤꯡꯅꯁꯨ ꯌꯥꯝ ꯃꯥꯕꯨ ꯊꯕꯛ ꯄꯤꯕꯅꯦ ꯃꯣꯏ ꯑꯁꯤ ꯁꯦꯟꯇꯔ ꯑꯃ ꯂꯩꯌꯦꯕꯀꯣ
ꯑꯥ
ꯑꯗꯨꯗ ꯃꯥꯕꯨ ꯑꯗꯨꯝ ꯐꯝꯍꯜꯂꯒ ꯑꯗꯨꯝ ꯆꯦ ꯆꯥꯡ ꯁꯃꯤꯠ ꯇꯧꯕ ꯑꯗꯨꯒ ꯑꯦꯄ꯭ꯂꯥꯏ ꯇꯧꯕꯁꯤꯡ ꯑꯗꯨꯗ ꯂꯣꯏꯅ ꯃꯥꯕꯨ ꯑꯗꯨꯝꯕ ꯄꯤꯔꯒ ꯂꯩꯕꯅꯦꯕ ꯑ ꯅꯨꯄꯥꯗꯣ ꯃꯤꯇꯩꯩꯅꯤ ꯑꯗꯨꯒ ꯑꯩꯈꯣꯏ ꯌꯥꯝꯁꯨ ꯂꯥꯞꯇꯦꯗ ꯅꯛꯅꯩꯌꯦ ꯑꯩꯈꯣꯏ ꯑꯗꯣ ꯑꯩ ꯎ ꯃꯥꯁꯦ ꯑꯗꯨꯝ ꯃꯥꯁꯨ ꯆꯦꯜꯂꯝꯃꯦ ꯑꯗꯨꯒ ꯑꯦꯛꯖꯥꯝ ꯊꯥꯔꯦ ꯃꯥꯁꯦ ꯃꯥꯁꯨꯀꯣ
ꯎꯝ
ꯃꯣꯏꯁꯦ ꯑꯁꯤ ꯊꯥꯡꯃꯩꯕꯟ ꯗꯤ ꯑꯦꯝ ꯀꯣꯂꯦꯖꯁꯨ ꯈꯪꯉꯤꯅꯀꯣ ꯎꯝ ꯑꯗꯨ ꯑꯗꯨ ꯃꯅꯥꯛꯇꯒꯤꯅꯤ ꯑꯩꯈꯣꯏꯁꯨ ꯑꯗꯨ ꯃꯣꯏꯁꯨ ꯑꯁꯤꯗꯒꯤ ꯂꯥꯞꯇ꯭ꯔꯦꯕ ꯑ ꯋꯥꯃꯈꯣꯏ ꯎꯝ ꯌꯨꯝ ꯑꯥ ꯀꯩꯅꯣ ꯂꯪꯒꯣꯜ ꯁꯤꯖꯥ ꯍꯣꯁꯄꯤꯇꯥꯜꯒꯤ ꯃꯅꯥꯛꯇꯁꯨ ꯑꯃ ꯂꯩꯕꯅꯦ ꯂꯩꯕꯀꯣ ꯑꯗꯨꯇꯣ ꯃꯥꯁꯦ ꯎꯝ ꯅꯣꯡꯃꯁꯦ ꯃꯣꯏꯁꯦ